ꯇꯥꯕ꯭ꯔꯣ ꯑ ꯅꯪꯁꯦ ꯋꯥꯔꯤ ꯁꯥꯅꯕ ꯅꯨꯡꯉꯥꯏꯅꯦ ꯍꯜꯂꯣ
ꯇꯥꯗꯔꯣ
ꯇꯥꯏꯌꯦ ꯇꯥꯏꯌꯦ ꯍꯧꯖꯤꯛꯇꯤ ꯐ꯭ꯔꯤ ꯂꯩꯕ꯭ꯔꯣ
ꯍꯧꯖꯤꯛ ꯑꯉꯥꯡ ꯇꯨꯝꯕꯀꯣ ꯑꯉꯥꯡꯗꯣ ꯑꯩꯅ ꯄꯣꯔꯒ ꯇꯨꯝꯍꯟꯕ ꯄꯝ ꯃꯗꯤ ꯊꯨꯅ ꯍꯧꯒꯠꯄ ꯑꯗꯨꯝ ꯑꯩꯅ ꯑꯗꯨꯝ ꯀꯨꯏꯅ ꯐꯖꯅ ꯄꯝꯃꯒ ꯃꯤꯅ ꯂꯥꯡꯗ꯭ꯔꯗꯤ ꯄꯨꯡ ꯑꯅꯤ ꯑꯍꯨꯝꯗꯤ ꯇꯨꯝꯃꯦ
ꯑꯣ ꯐꯩꯅꯦ ꯑꯉꯥꯡꯗꯣ ꯅꯣꯏꯕ꯭ꯔꯣ ꯀꯪꯕ꯭ꯔꯣ
ꯅꯨꯄꯤ ꯃꯆꯥꯅꯤꯅꯀꯣ ꯌꯦꯡꯕꯗꯗꯤ ꯄꯤꯛꯅ ꯎꯕ ꯑꯗꯨꯒ ꯐꯤꯔꯣꯜꯒꯨꯝꯕ ꯂꯧꯊꯣꯛꯑꯗꯤ ꯌꯥꯝ ꯍꯣꯏꯕ
ꯍꯧꯒꯠꯀꯅꯤꯀꯣ ꯅꯪꯗꯣ
ꯍꯧꯒꯜꯂꯦ ꯍꯒꯜꯂꯦ ꯀꯩꯁꯨ ꯋꯥꯔꯅ
ꯑꯗꯣ ꯀꯩ ꯌꯦꯟꯁꯥꯡ ꯆꯥꯔꯒꯦ ꯉꯁꯤꯗꯤ
ꯉꯁꯤꯗꯣ ꯀꯩꯅꯣ ꯍꯤꯟꯖꯥꯡ ꯆꯥꯕꯗꯣ ꯑꯩꯅ ꯎꯝ ꯀꯣꯕꯤꯅꯦ ꯑꯗꯨꯒ ꯀꯔꯤ ꯀꯔꯤ ꯃꯔꯨꯔ ꯈꯪꯗꯦꯕꯀꯣ ꯑꯃ ꯕꯤꯟꯁꯀꯤ ꯃꯔꯨ ꯃꯥꯜꯂꯦ ꯍꯋꯥꯏꯒꯤ ꯍꯋꯥꯏ ꯑꯁꯥꯡꯕꯗꯣ ꯑꯩꯅ ꯊꯣꯡꯗꯦꯗ ꯑꯩ ꯊꯕꯛ ꯃꯐꯝꯗ ꯆꯥꯏꯌꯦ
ꯑꯗꯨꯅꯦ ꯊꯕꯛ ꯃꯐꯝꯗ ꯅꯪ ꯊꯣꯡꯗ꯭ꯔꯣ ꯍꯥꯏꯕꯅꯤꯗ
ꯊꯣꯡꯗꯦꯗ ꯆꯥꯛꯇꯤ ꯃꯣꯏꯅ ꯊꯣꯡꯉꯤ
ꯑꯣ ꯆꯥꯛꯇꯤ ꯌꯥꯝ ꯌꯥꯝ ꯄꯤꯕ꯭ꯔꯥ
ꯏꯗ ꯆꯥꯕꯁꯨ ꯉꯝꯗꯦꯗ ꯃꯣꯏꯒꯤ ꯆꯥꯛꯇꯨ ꯌꯥꯝ ꯍꯥꯎꯋꯦꯕ ꯆꯥꯗꯦꯗ ꯃꯣꯏꯗꯤ ꯀꯩꯅꯣꯅꯦ ꯁꯥ ꯉꯥ ꯆꯥꯗꯕꯅꯦ
ꯑꯩ ꯑꯗꯨꯃꯥꯏꯅ ꯇꯧꯅꯩ ꯃꯣꯏꯁꯨ ꯀꯣ ꯑꯩꯈꯣꯏ ꯏꯅꯥꯎꯄꯤ ꯏꯅꯥꯎꯅꯨꯄꯤ ꯈꯣꯏ ꯍꯥꯟꯅ ꯂꯩꯌꯦꯕ ꯑꯇꯣꯞꯄꯗ ꯂꯩꯕ ꯀꯥꯟꯗ ꯃꯣꯏꯁꯨ ꯑꯁꯨꯃꯥꯏꯅ ꯇꯧꯋꯦ ꯍꯥꯏꯌꯦ ꯁꯧꯒ꯭ꯔꯤ ꯉꯥꯛꯇ ꯄꯤꯔꯛꯑꯦ ꯍꯥꯌꯦ ꯁꯧꯒ꯭ꯔꯤ ꯆꯥꯏ
ꯑꯩꯁꯨ ꯑꯗꯨꯒꯨꯝꯕ ꯍꯥꯟꯅꯩ ꯑꯗꯨꯒꯨꯝꯕ ꯑꯌꯥꯝꯕ ꯄꯤꯕꯅꯦ ꯃꯣꯏꯅ
ꯑꯣ ꯆꯥꯅꯤꯡꯗꯕꯖꯥꯠꯂꯥ ꯀꯩꯅꯣ ꯃꯣꯏꯁꯨ
ꯈꯪꯗꯦ ꯃꯣꯏꯒꯤ ꯍꯥꯏꯗꯤ ꯂꯩꯗꯅ ꯃꯤ ꯆꯥꯗꯕ ꯃꯤꯗꯣ
ꯑꯣ ꯅꯪꯉꯣꯟꯗꯗꯤ ꯍꯪꯗ꯭ꯔꯣ ꯆꯥꯅꯤꯡꯕ꯭ꯔꯣ ꯆꯥꯅꯤꯡꯉꯗꯤ ꯂꯩꯔꯒ ꯆꯥꯎ ꯍꯥꯏꯗ꯭ꯔꯣ
ꯍꯥꯏꯗꯒ ꯀꯥꯏꯗꯒꯤ
ꯎꯟ
ꯁꯨꯃꯥꯏꯅ
ꯅꯪ ꯍꯥꯏꯌꯣ ꯅꯣꯡꯃ ꯍꯣꯔꯦꯟ ꯑꯁꯤ ꯄꯣꯛ ꯊꯣꯡꯕ ꯆꯥꯁꯦꯅ ꯍꯥꯏꯒꯗꯕꯅꯤꯅ
ꯅꯪꯒꯤ ꯀꯩꯅꯣ ꯈꯛꯇꯔꯣ ꯑꯁꯤ ꯑꯃꯈꯛꯇꯔꯣ ꯅꯪꯗꯤ ꯂꯣꯏꯔꯝꯃꯅꯤꯀꯣ ꯅꯪꯅ ꯇꯧꯕꯗꯣ
ꯒ꯭ꯌꯥꯟ ꯑꯁ ꯌꯥꯝ ꯂꯩꯔꯗꯤ ꯐꯒꯗꯕꯀꯣ
ꯑꯣ ꯑꯩꯗꯤ ꯁꯤ ꯑꯃꯨꯛꯒ ꯑꯇꯣꯞꯄꯅꯦ ꯑꯩꯒꯤ ꯑꯍꯥꯟꯕꯗꯣ ꯌꯥꯝ ꯄꯥꯝꯃꯨꯌꯦ
ꯌꯥꯔꯦ ꯌꯥꯔꯦ ꯌꯥꯔꯦ ꯑꯗꯨꯅ ꯂꯥꯏꯕꯛ ꯐꯔꯦ
ꯉꯥꯡꯈꯤꯕꯗꯒꯤ ꯑꯅꯧꯕ ꯍꯥꯞꯄꯗꯣ
ꯎꯝ
ꯑꯗꯨꯗꯣ ꯀꯩꯅꯣ ꯈꯛꯇ ꯇꯔꯨꯛ ꯈꯛꯇ ꯐꯪꯉꯦꯕ
ꯑꯣ
ꯇꯔꯨꯛꯀ ꯑꯗꯨ ꯈꯛꯇꯪ ꯐꯪꯕꯅꯤꯅ ꯌꯥꯔꯗ ꯑꯗꯨꯅꯤ ꯑꯗꯨꯅꯤ ꯐꯔꯁꯇ ꯁꯣꯏꯔꯁꯨ ꯑꯃꯨꯛ ꯃꯊꯪꯗ ꯌꯥꯏꯗꯅ ꯀꯩꯁꯨ ꯀꯥꯏꯗꯦꯗ
ꯌꯥꯏ ꯀꯥꯏꯗꯦ ꯑꯥ ꯑꯩꯈꯣꯏ ꯀꯅꯥꯅꯣ ꯑꯃꯗꯨꯁꯨ ꯌꯥꯝ ꯌꯥꯝꯃꯦ
ꯀꯔꯝꯕꯅꯣ ꯑꯃꯗꯣ
ꯈꯪꯗꯦ ꯑꯃꯗꯨꯗꯤ ꯀꯌꯥ ꯀꯌꯥ ꯐꯪꯕꯖꯥꯠꯂꯥ ꯅꯦꯠꯋꯔꯛ ꯅꯨꯡꯉꯥꯏꯇꯕꯗꯣ ꯑꯣ
ꯈꯪꯗꯦꯅꯦ ꯃꯥꯗꯤ ꯋꯥꯨ ꯁꯥꯟꯅꯕ꯭ꯔꯣ
ꯈꯪꯗꯦꯗ ꯃꯥꯒꯤ ꯅꯦꯠꯋꯥꯛꯇꯣ ꯌꯥꯝ ꯅꯨꯡꯉꯥꯏꯇꯕꯒꯤꯅꯦꯅꯦ ꯃꯥꯗꯤ
ꯎ ꯑꯗꯨꯕꯨꯗꯤ ꯆꯨꯝꯕꯀꯣ ꯋꯥꯔꯤ ꯁꯥꯅꯤꯡꯉꯁꯨ ꯅꯨꯡꯉꯥꯏꯇ꯭ꯔꯗꯤ ꯑꯃꯨꯛꯀ ꯂꯩꯔꯛꯑꯒ
ꯒꯨꯝꯕ ꯂꯩꯇ꯭ꯔꯣ
ꯂꯩꯇꯦꯗꯥ
ꯆꯟꯗꯤ ꯍꯟꯗꯛ ꯃꯔꯛ ꯐꯣꯟ ꯌꯣꯟꯐꯝꯗꯀꯣ ꯆꯥꯟꯗꯤ ꯄꯨꯔꯛꯑꯒ ꯐꯣꯟ ꯑꯅꯧꯕ ꯂꯩꯕ ꯌꯥꯏ ꯍꯥꯏꯅ ꯇꯧꯋ ꯍꯥꯏ ꯍꯥꯏꯕꯅꯦ ꯑꯦꯛꯆꯦꯟꯁ ꯇꯧꯅꯤꯉꯥꯏ ꯆꯥꯟꯗꯤ ꯑꯃꯒ ꯐꯣꯟ ꯑꯅꯧꯕ ꯑꯃ
ꯎꯝ ꯐꯩꯅꯦ ꯑꯗꯨꯗꯤ
ꯑꯗꯨꯒ ꯑꯩꯈꯣꯏꯒꯤꯁꯨ ꯂꯩꯌꯦꯕꯀꯣ ꯂꯩꯌꯦ ꯑꯗꯣ ꯊꯤꯕ ꯀꯥꯟꯗ ꯃꯣꯏꯅ ꯄꯥꯝꯕꯗꯨ ꯌꯥꯎꯗꯕ ꯇꯁ ꯆꯥ ꯇꯥꯔꯦ
ꯍꯨꯃ
ꯃꯣꯏꯗꯤ ꯑꯔꯤ ꯑꯔꯤꯕꯗꯣ ꯆꯠꯇꯦ ꯂꯩꯔꯗꯤ ꯆꯠꯀꯦ ꯇꯧꯕꯅꯦꯕ ꯏꯅꯥꯎꯄꯥꯗꯣ ꯑꯗꯨ ꯂꯩꯇꯕꯅꯦ ꯃꯣꯏꯗꯤ ꯅꯥꯏꯟꯇꯤꯟ ꯑꯩꯠꯇꯤꯒꯨꯝꯕ ꯅꯥꯏꯟꯇꯤꯟ ꯁꯚꯦꯟꯇꯤ ꯨꯝꯕꯗꯨ ꯄꯥꯝꯃꯦ ꯍꯥꯏꯌꯦꯕ
ꯑꯣ ꯄꯔꯥꯏꯕ
ꯑꯗꯣ ꯍꯥꯟꯅꯒꯤ ꯆꯟꯗꯤꯁꯤꯡꯗꯨꯗꯤ ꯃꯤꯗꯤ ꯃꯌꯥꯝ ꯊꯝꯃꯝꯒꯅꯤꯅ
ꯎꯝ ꯈꯪꯗꯦꯗꯥ ꯑꯗꯨꯅꯤ ꯑꯁ ꯑꯩꯗꯣ ꯉꯁꯤꯗꯣ ꯈꯨ ꯑ ꯍꯥꯏꯔꯣ
ꯊꯥꯏꯅꯒꯤ ꯄꯣꯠ ꯆꯩꯁꯤꯡꯁꯦ ꯃꯃꯜ ꯑꯗꯨꯝ ꯇꯥꯡꯈꯠꯂꯛꯑꯦꯕ
ꯑꯗꯨꯅꯦ ꯑꯩꯈꯣꯏꯅꯗꯤ ꯌꯥꯝꯅ ꯊꯑꯣꯏꯗꯅ ꯐ ꯀꯩꯁꯨ ꯀꯥꯟꯅꯕ ꯄꯣꯠ ꯅꯠꯇꯦ ꯍꯥꯏꯔꯒ ꯇꯨꯃꯤꯟꯅ ꯂꯩꯊꯣꯛꯄ
ꯂꯨꯄꯥ ꯃꯈꯥꯏꯒ ꯂꯩꯕꯅꯦ ꯃꯈꯥꯏꯗꯣ ꯈꯪꯕ꯭ꯔ ꯌꯥꯝ ꯄꯤꯛꯄꯗꯣ
ꯈꯪꯉꯦ ꯈꯪꯉꯦ
ꯑꯗꯨ ꯐꯥꯎꯗꯤ ꯈꯪꯉꯦ ꯑꯩꯁꯨ ꯎꯝ ꯃꯤꯊꯥꯏ ꯑꯃ ꯐꯪꯕꯅꯦ ꯑꯗꯨ ꯄꯥꯏꯔꯗꯤ
ꯎꯝ ꯑꯗꯨ ꯃꯇꯝ ꯐꯥꯎꯗꯤ ꯈꯪꯉꯦ ꯑꯁ ꯉꯁꯤꯗꯣ
ꯎꯝ
ꯑꯩꯒꯤ ꯈꯨ ꯍꯥꯏꯕ꯭ꯔꯥ ꯈꯨꯔꯨ ꯍꯥꯏꯕ꯭ꯔꯣ ꯈꯪꯕ꯭ꯔꯥ ꯈꯨꯔꯨ ꯈꯣꯡꯒꯤ ꯈꯨꯔꯨꯗꯣ
ꯑꯣ ꯑꯣ ꯑꯣ
ꯑꯣ ꯑꯗꯨꯗꯣꯅ ꯀꯕ ꯌꯥꯝ ꯅꯥꯕ ꯑꯁ ꯑꯉꯥꯡ ꯄꯣꯕ ꯀꯥꯟꯗ ꯆꯠꯄ ꯀꯥꯟꯗꯀꯣ ꯁꯔꯨ ꯆꯞꯄ ꯇꯥꯏꯞꯄ ꯌꯥꯝ ꯇꯧꯋꯦꯕ ꯅꯨꯡꯉꯥꯏꯇꯦ
ꯑ ꯑꯗꯨ ꯀꯩꯅꯣꯅꯦ ꯅꯪ ꯋꯦꯠꯇꯨ ꯌꯥꯝꯕꯒꯤꯅꯦ ꯑꯗꯨꯒ ꯅꯪꯅꯅꯦ ꯆꯠꯄꯗꯣ ꯌꯥꯝꯃꯗꯤ ꯅꯥꯕꯅꯦ
ꯑꯗꯨꯅꯦ ꯍꯟꯗꯛ ꯃꯔꯛ ꯆꯠꯄꯗꯣ ꯌꯥꯝꯃꯦꯕ ꯑꯗꯨꯒꯤ ꯑꯣꯏꯕ꯭ꯔꯥ ꯈꯪꯗꯦꯕ
ꯍꯛꯆꯥꯡ ꯂꯨꯝꯃꯗꯤꯀꯣ ꯈ꯭ꯋꯥꯡ ꯈꯣꯡ ꯅꯥꯕꯅꯦ ꯆꯠꯄ ꯀꯥꯟꯗ ꯑꯩ ꯑꯗꯨꯃꯥꯏꯅ ꯇꯧꯋꯦ ꯍꯟꯗꯛ ꯅꯣꯏꯈꯜꯂꯛꯄꯒꯤꯀꯣ ꯌꯥꯝ ꯀꯨꯏꯅ ꯂꯦꯞꯄꯁꯨ ꯁꯨ ꯌꯥꯗꯦ ꯌꯥꯝꯅ ꯆꯠꯄꯁꯨ ꯌꯥꯗꯦꯕ ꯅꯥꯏꯌꯦꯕ ꯈꯣꯡꯁꯦ
ꯅꯥꯏꯌꯦ ꯑꯩꯁꯨ ꯑꯗꯒꯤ ꯑꯩꯗꯤ ꯅꯨꯡꯁꯤꯠꯅꯔꯅ ꯈꯟꯕꯅꯦꯕ
ꯍꯪꯗꯦ ꯎ ꯅꯪꯒꯤ ꯍꯛꯆꯥꯡꯗꯣ ꯂꯨꯝꯕꯗꯤ ꯑꯁꯨꯃꯥꯏꯅ ꯇꯧꯕꯅꯤ ꯃꯔꯛ ꯃꯔꯛꯇ
ꯎꯝ
ꯑꯩꯈꯣꯏ ꯎ ꯍꯥꯏꯔꯗꯤ ꯃꯊꯛꯇꯒꯤ ꯎꯝ ꯂꯨꯝꯕꯁꯤꯡꯗꯣ ꯃꯈꯥꯗ ꯂꯣꯏ ꯆꯠꯄꯅꯦꯕꯀꯣ
ꯎꯝ
ꯅꯕꯅꯦꯕ
ꯎꯝ ꯈꯪꯗꯔꯦ ꯌꯥꯝ ꯋꯥꯏꯑꯦ ꯅꯣꯏꯗꯤ ꯉꯁꯤ ꯀꯩ ꯌꯦꯟꯖꯥꯡ ꯆꯥꯒꯦ
ꯉꯁꯤ ꯏꯟꯁꯥꯡ ꯊꯣꯡꯅꯤꯉꯥꯏ ꯂꯩꯇꯕꯒꯤ ꯍꯪꯒꯥꯝ ꯑꯀꯪꯕꯗꯣ ꯈꯪꯕ꯭ꯔꯥ ꯑꯗꯣ ꯑꯩꯅ ꯀꯩꯅꯣ ꯀꯔꯤ ꯍꯥꯏꯁꯤꯔꯥ ꯄꯤꯛꯍꯟꯗꯕꯤꯗꯀꯣ ꯑꯗꯨꯝ ꯀꯪꯍꯟꯕꯒꯤ ꯀ ꯑꯗꯨꯝ ꯊꯣꯡꯕꯤꯕꯒꯤ ꯏꯃꯥꯅ ꯅꯣꯛꯑꯒ ꯂꯩ ꯑꯩꯉꯣꯟꯗ
ꯀꯪꯕꯅꯤꯅ ꯄꯤꯛꯑꯦꯗꯅ ꯍꯪꯒꯥꯝ ꯀꯪꯕꯗꯣ ꯑꯃꯨꯛꯀ ꯄꯤꯁ ꯄꯤꯁ ꯀꯛ ꯀꯛꯂꯒ ꯀꯛꯂꯒꯁꯨ ꯊꯣꯡꯒꯗꯕꯅꯤꯅꯀꯣ ꯑꯩꯗꯤ ꯑꯗꯨꯃꯥꯏꯅ ꯇꯧꯗ꯭ꯔꯦ ꯕ ꯄꯨꯂꯞ ꯑꯗꯨꯝ ꯂꯧꯊꯣꯛꯑꯒ ꯑꯗꯨꯝ ꯊꯣꯡꯕꯒꯤ ꯃꯨꯟꯕ ꯀꯥꯟꯗꯗꯤ ꯍꯪꯒꯥꯝꯗꯣ ꯌꯥꯝ ꯁꯥꯡ ꯁꯥꯡꯅ ꯌꯥꯎꯔꯦꯕ
ꯌꯥꯏꯅ ꯆꯥꯅꯤꯡꯉꯤꯅꯦ ꯑꯗꯨꯁꯨ ꯆꯥꯕ ꯐꯪꯗ꯭ꯔꯦꯗ ꯑꯩꯈꯣꯏꯗꯤ
ꯍꯥꯎꯇꯦꯗ ꯁꯥ ꯑꯀꯪꯕ ꯒꯨꯝꯕ ꯊꯝꯃꯗꯤ ꯍꯥꯎꯗꯧꯕ ꯑꯗꯨ ꯇꯪꯗꯤ ꯀꯥꯗꯥꯏꯗꯒꯤ ꯅꯣꯡꯃ ꯎꯝ ꯃꯍꯤꯗꯣ ꯀꯩꯅꯣꯅꯦ ꯎꯝ ꯅꯍꯥꯟ ꯍꯪꯒꯥꯝꯗꯣ ꯌꯥꯝꯃꯦꯕꯀꯣ ꯌꯥꯝꯕ ꯀꯥꯟꯗ ꯅꯣꯡꯆꯨꯕꯒꯤ ꯀꯪꯍꯟꯕ ꯌꯥꯗ꯭ꯔꯦꯕ ꯑꯗꯨꯒꯤ ꯐ꯭ꯔꯦꯁꯇ ꯑꯩꯈꯣꯏꯅ ꯃꯍꯤꯗꯣ ꯁꯨꯡꯉꯒ ꯇꯧꯕ ꯑꯗꯨ ꯆꯥꯕ ꯌꯥꯗꯦ ꯍꯧꯖꯤꯛꯇꯤ
ꯎꯝ
ꯍꯥꯎꯇꯦꯕ ꯎꯝ ꯅꯦꯛꯁ ꯏꯌꯥꯔꯅ ꯆꯥꯔꯗꯤ ꯍꯥꯎꯒꯅꯤ ꯀꯨꯏꯅ ꯊꯝꯕ ꯀꯥꯟꯗ ꯆꯥꯅꯤꯉꯥꯏ
ꯆꯥꯕ
ꯑꯗꯨꯅꯦ ꯃꯣꯔꯣꯛ ꯑꯇꯦꯛꯄꯗꯨꯒ ꯃꯦꯠꯂꯒꯀꯣ ꯑꯗꯨ ꯅꯨꯃꯤꯠ ꯇꯣ ꯈꯔ ꯍꯥꯞꯄꯒ ꯑꯗꯨ ꯍꯥꯞꯄꯒ ꯁ꯭ꯃꯦꯠꯂꯗꯤ ꯍꯥꯎꯅꯩꯍꯦ
ꯑꯗꯨꯨꯅꯦ ꯑꯁ ꯑꯗꯨ ꯆꯥꯛ ꯌꯥꯝ ꯆꯪꯕꯅꯤꯅꯦ ꯈꯤꯇꯪ ꯈꯤꯇꯪ ꯈꯨꯠꯇ ꯍꯥꯞꯄꯒ ꯆꯥꯕꯗꯣ ꯆꯥꯅꯤꯡꯉꯤ
ꯇꯥꯡꯉꯦ ꯑꯗꯣ ꯍꯥꯏꯕꯗꯤ ꯎꯝ ꯌꯥꯝ ꯀꯩꯅꯣ ꯊꯣꯛꯇꯕꯅꯤꯅꯀꯣ ꯌꯣꯟꯕꯁꯤꯡꯗꯣ ꯍꯪꯒꯥꯝ ꯁꯝ ꯕꯣꯔꯥ ꯑꯃꯒꯨꯝꯕ ꯂꯧꯔꯁꯨ ꯃꯍꯤꯗꯨꯗꯤ ꯈꯤꯇꯪ ꯕꯣꯇꯜ ꯃꯆꯥꯗ ꯊꯣꯛꯀꯗꯕꯅꯤꯅ
ꯌꯥꯝ ꯇꯥꯡꯉꯦꯕ ꯑꯗꯣ
ꯉꯝꯒꯅꯤ ꯁꯦꯝꯕꯁꯨ ꯑꯗꯨꯝ ꯋꯥꯏꯗꯅ
ꯍꯣꯏ ꯁꯦꯝꯕꯁꯨ ꯋꯥꯏꯑꯕ
ꯑꯗꯨ ꯏꯁꯔ ꯁꯤ ꯅꯪ ꯏ ꯅꯅꯥꯎ ꯅꯨꯄꯥꯗꯤ ꯌꯥꯝ ꯅꯩꯔꯦ ꯃꯥꯗꯤ ꯍꯧꯖꯤꯛꯁꯨ ꯑꯗꯨꯝ ꯋꯥꯔꯤ ꯁꯥꯟꯅ ꯂꯩꯕ꯭ꯔꯣ
ꯎꯝ ꯋꯥꯔꯤ ꯁꯥꯔꯒꯅꯤ ꯈꯪꯗꯦ ꯉꯁꯤ ꯋꯥꯔꯤ ꯁꯥꯕ ꯇꯥꯗꯦ ꯑꯩꯈꯣꯏ ꯂꯣꯟꯗ ꯈꯛꯇ ꯋꯥꯔꯤ ꯁꯥꯟꯅꯔꯒ ꯂꯩ
ꯂꯩꯔꯝꯃꯅꯤ ꯃꯥꯒꯤ ꯁꯥꯏꯗꯀ ꯑꯃ ꯑꯃꯨꯛꯀ ꯅꯨꯄꯤꯁꯤꯅ ꯀꯣꯏꯇꯥꯟ ꯇꯥꯟꯅꯔꯒ ꯂꯩꯔꯦ
ꯄꯅꯥꯔꯣ
ꯅꯅꯥꯎ ꯅꯨꯄꯥꯕꯨ ꯍꯥꯏꯕ ꯅꯨꯄꯤꯁꯤꯡꯅ ꯌꯥꯝ ꯇꯥꯟꯅꯔꯦ
ꯋꯥꯔꯤ ꯁꯥꯟꯅꯕ ꯎꯗꯦꯗ ꯎꯝ ꯂꯩ ꯑꯩꯈꯣꯏ ꯑꯩꯈꯣꯏ ꯂꯣꯟꯗ ꯑꯗꯨꯝ ꯁꯥꯟꯅꯔꯒ ꯂꯩꯌꯦ ꯃꯅꯥ ꯉꯁꯤ ꯃꯤꯅ ꯌꯥꯝ ꯀꯣ ꯇꯧꯔꯛꯑꯦꯕ ꯅꯨꯄꯤꯁꯤꯡꯁꯨ ꯁꯨꯃꯥꯏꯅ ꯇꯧꯕꯤꯌꯣ ꯁꯨꯃꯥꯏꯅ ꯇꯧꯕꯤꯌꯣ ꯑꯗꯨꯝ ꯍꯥꯏꯔꯛꯑꯦꯕ
ꯎꯝ ꯌꯥꯝ ꯍꯪꯅꯤꯡꯕꯗꯣ ꯄꯥꯈꯪꯗ
ꯈꯪꯗꯦ ꯑꯩꯅ ꯍꯥꯏꯕꯅꯦ ꯅꯪꯒꯤ ꯐꯣꯇꯣꯗꯣ ꯆꯦꯟꯖ ꯇꯧꯈ꯭ꯔꯣꯅ ꯍꯥꯏꯒꯦ ꯇꯧꯕꯅꯦ
ꯑꯗꯨꯅꯦ ꯑꯊꯤꯕ ꯑꯃ ꯍꯥꯞꯄꯣ ꯍꯥꯏꯌꯣ ꯃꯥꯒꯤ ꯃꯆꯤꯟ ꯀꯥꯊꯣꯛꯑꯒ ꯂꯩꯕꯗꯣ
ꯑꯗꯨ ꯊꯝꯃꯗꯤ ꯈꯪꯒꯅꯤ
ꯑꯗꯨꯅꯦ ꯃꯥꯒꯤ ꯃꯆꯤꯟ ꯑꯃ ꯌꯥꯝ ꯊꯤꯕ ꯑꯃ ꯂꯩꯗꯥꯏꯅꯦ ꯀꯥ ꯊꯣꯛꯣꯛꯄꯒꯤ
ꯑꯥ ꯑꯥ
ꯈꯪꯕ꯭ꯔꯥ ꯖꯨꯝ ꯇꯧꯔ ꯅꯝꯕꯗꯣ ꯃꯥꯅ
ꯈꯪꯗꯦꯅꯦ
ꯑꯁ ꯑꯃ ꯐꯣꯇꯣ ꯃꯌꯥꯒ ꯃꯆꯤꯟꯒ ꯂꯣꯏꯅ ꯃꯆꯤꯟꯁꯨ ꯐꯩꯔꯒ ꯃꯌꯥꯒ
ꯑꯣ ꯈꯪꯉꯦ ꯈꯪꯉꯦ ꯈꯪꯉꯦ
ꯑꯗꯨ ꯍꯥꯞꯄꯗꯤ ꯅꯨꯄꯤꯁꯤꯡ ꯂꯣꯏ ꯆꯦꯟꯈ꯭ꯔꯅꯤ
ꯎꯝ ꯈꯪꯗꯦ ꯅꯣꯏ ꯅꯅꯥꯎꯄꯥꯗꯤ ꯅꯪ ꯃꯅꯥꯛꯇ ꯂꯩꯕ꯭ꯔꯣ
ꯂꯩꯌꯦ ꯑꯩꯈꯣꯏ ꯄꯨꯟꯅ ꯂꯩꯕꯅꯤ ꯁꯜ ꯁꯄ ꯍꯗ꯭ꯔ ꯏꯗ ꯃꯥꯗꯤꯦ ꯃꯥꯒꯤ ꯈꯣꯡꯒ꯭ꯔꯥꯎꯗꯣ ꯑꯣ ꯅꯦꯛꯁ ꯏꯔꯅꯤꯍꯦ
ꯈꯪꯗꯦ ꯅꯅꯥꯎ ꯅꯨꯨꯄꯥꯒꯤ ꯈꯣꯡꯒ꯭ꯔꯥꯎꯗꯣ ꯭ꯒꯌ꯭ꯥꯟ ꯇꯥꯔꯗꯤ ꯑꯩꯈꯣꯏ ꯍꯥꯟꯅ ꯎꯕ ꯀꯥꯟꯗ ꯌꯥꯝ ꯅꯣꯛꯅꯤꯡꯕꯅꯦ ꯀꯩꯅꯣ ꯊꯥꯏꯅꯒꯤ ꯑꯔꯤꯕꯒꯤ ꯏꯁꯇꯥꯏꯜꯗꯣ ꯃꯤꯗꯤ ꯈꯣꯡꯒ꯭ꯔꯥꯗꯣ ꯁ꯭ꯀꯨꯜꯒꯤꯗꯤ ꯈꯔ ꯂꯩꯌꯦꯗꯅ ꯈꯔ ꯄꯣꯏꯟꯇꯦꯠ ꯇꯧꯕ ꯑꯗꯨꯒ ꯃꯥꯒꯤꯗꯤ ꯄꯦꯔꯦꯔꯦꯜ ꯂꯥꯛꯄꯒꯤ ꯀꯔꯤꯅ ꯅꯣꯡꯅꯤꯡꯕꯅꯦ ꯑꯣ
ꯑꯗꯣ ꯑꯃꯨꯛ ꯆꯟꯗ꯭ꯔꯦ ꯆꯟꯗ꯭ꯔꯦ ꯍꯥꯏꯕꯗꯤ ꯑꯥ ꯃꯥꯗꯣ ꯋꯥꯡꯈꯠꯂꯛꯄꯒꯤꯀꯣ ꯈꯣꯡꯒ꯭ꯔꯥꯎꯗꯣ ꯑꯃꯨꯛ ꯇꯦꯜꯂꯒ ꯂꯩꯔꯦ
ꯃꯥ ꯅ ꯅꯪ ꯅꯅꯥꯎꯅ ꯅꯨꯄꯥꯗꯨꯣ ꯌꯥꯝ ꯊꯥꯖꯗꯤꯌꯦ ꯍꯥꯟꯅꯗꯤ ꯌꯥꯝ ꯀꯪꯕꯅꯦꯀꯣ ꯏꯁ ꯍꯧꯖꯤꯛꯇꯤ ꯂꯣꯏꯔꯦ ꯂꯣꯏꯔ ꯂꯣꯏꯔꯦ
ꯅꯣꯏꯕꯅ ꯅꯣꯏꯕꯅ ꯆꯥꯛꯁꯨ ꯌꯥꯝ ꯌꯥꯝ ꯆꯥꯏꯌꯦ ꯑꯁ
ꯍꯥꯟ ꯅ ꯗꯤ ꯆꯥꯛꯁꯨ ꯀꯩꯅꯣ ꯃꯥꯒꯤ ꯈꯨꯠꯆꯥꯥꯗꯣ ꯂꯩꯕꯅꯦ ꯇꯞꯅ ꯇꯞꯅ ꯀꯣ
ꯍꯣꯏ ꯍꯧꯖꯤꯛꯇꯤ ꯎ ꯆꯥꯛꯁꯨꯀꯣ ꯉꯔꯥꯡꯁꯨ ꯑꯣꯛꯁꯥ ꯊꯣꯡꯕꯗꯣ
ꯑꯣ ꯌꯥꯝ
ꯑꯁ ꯆꯥꯛꯇꯣ ꯑꯁ ꯂꯣꯏꯔꯦ ꯑꯩꯁꯨ ꯆꯥꯛ ꯌꯥꯝ ꯊꯣꯡꯕꯤꯕꯅꯦꯕ ꯆꯥꯛ ꯌꯥꯝ ꯆꯥꯕ ꯗꯕ ꯃꯥꯥꯟꯂ‌‌ꯦ ꯑꯗꯨꯒꯗꯤ ꯂꯣꯏꯔꯦ ꯄꯨꯈꯝ ꯑꯃ ꯄꯤꯛ ꯊꯟꯅ ꯊꯤꯕꯤꯕ ꯑꯩꯅ ꯌꯥꯝꯅ ꯌꯥꯝꯃꯦ ꯃꯤ ꯑꯅꯤ ꯆꯥꯕ ꯌꯥꯕ ꯆꯥꯛꯅꯦ ꯑꯗꯨ ꯊꯤꯕ ꯂꯣꯏꯕ ꯃꯇꯨꯡꯗ ꯑꯃꯨꯛꯀ ꯄꯨꯈꯝ ꯑꯃ ꯍꯥꯞꯄꯅꯤꯅꯦ
ꯆꯥꯔꯝꯒꯅꯤ ꯃꯁꯥꯟꯅꯣꯏꯕꯁꯤꯡꯗꯤ ꯑꯩ ꯑꯣꯛ ꯊꯣꯡꯕꯒꯨꯝꯕꯁꯦ ꯌꯥꯝ ꯆꯥꯏ ꯍꯥꯏꯌꯦ
ꯄꯥꯝꯕꯅꯦ ꯅꯣꯏꯕ ꯃꯤꯁꯤꯡꯁꯦ ꯆꯥꯅꯤꯡꯕ ꯑꯩꯈꯣꯏꯒꯤꯗꯃꯛꯗꯤ ꯐꯠꯇꯕ
ꯆꯥꯒ ꯌꯥꯝ ꯆꯥꯔꯦ ꯑꯗꯨꯒ